ꯎ
ꯅꯨꯡꯉꯥꯏꯔꯤꯕꯔꯤꯕꯣ
ꯅꯨꯡꯉꯥꯏꯔꯌꯦꯦ ꯅꯨꯡꯁꯤ ꯇꯣꯝꯕꯤ
ꯀꯩ ꯃꯊꯦ ꯆꯔꯦ
ꯍꯔꯣ ꯑꯩꯗꯤ ꯌꯦꯟꯁꯥꯡ ꯆꯥꯛ ꯌꯦꯟꯁꯥꯡ ꯊꯣꯡꯕ ꯍꯧꯗ꯭ꯔꯤꯌꯦ ꯆꯥꯛꯇꯤ ꯊꯣꯡꯉꯒ ꯂꯩꯔꯦ ꯑꯩ ꯏꯟꯁꯥꯡꯗꯤ ꯊꯣꯡꯗ꯭ꯔꯗꯤ
ꯀꯩꯒꯤꯅꯣ ꯊꯦꯡꯉꯍꯦ
ꯉꯁꯤꯁꯦ ꯈꯔ ꯊꯦꯡꯉꯦ ꯉꯁꯥꯏꯗꯣ ꯑꯩ ꯈꯔ ꯁꯥꯟꯅꯕ ꯆꯠꯂꯨꯕ
ꯀꯩ ꯆꯅꯥ ꯃꯆꯥ ꯂꯩꯒ
ꯐꯨꯠꯕꯣꯜ ꯁꯥꯟꯕ ꯆꯠ ꯄꯨꯗ
ꯎ ꯅꯨꯡꯉꯥꯏꯅ ꯅꯪ ꯉ ꯊꯣꯡꯗꯣꯏꯔꯣ
ꯑꯩꯅ ꯊꯣꯡꯗꯣꯏꯅꯦ ꯅꯪ ꯂꯩ ꯅꯪ ꯂꯩꯇꯕꯅꯤꯅ ꯏꯕꯥꯅꯤ ꯃꯔꯛꯇꯕꯨ ꯅꯪ ꯂꯩꯗꯗꯤ ꯑꯩꯅ ꯊꯣꯡꯕ ꯇꯥꯕꯅꯦ ꯀꯩꯅꯣ
ꯁ ꯋꯥꯗꯤꯀꯣ ꯀꯅꯥ ꯀꯅꯥ ꯂꯩꯈꯤꯒꯦ ꯅꯪꯁꯦ
ꯑꯩ ꯏꯌꯥꯝꯕ ꯉꯗ ꯌꯥꯏ ꯉꯁꯥꯏꯗꯒꯤ ꯍꯥꯏꯕ ꯅꯠꯇ꯭ꯔꯣ
ꯅ ꯑꯌꯥꯝꯕꯗꯤ ꯊꯣꯡꯗꯔꯣ ꯑꯣ
ꯏꯌꯥꯝꯕꯗꯤ ꯑꯍꯟꯅꯤꯅ ꯊꯣꯡꯗꯦꯅ ꯑꯩ ꯃꯅꯥꯎ ꯅꯨꯄꯥꯁꯤꯅ ꯑꯩꯅ ꯊꯣꯡꯕ ꯇꯥꯗ꯭ꯔꯣ ꯑꯗꯨꯗꯤ
ꯑꯗꯨꯅꯦ ꯑꯗꯨꯅꯦ ꯑꯗꯨ ꯑꯣꯏꯔꯁꯨ ꯅꯪꯅ ꯁꯪꯗ꯭ꯔꯗꯤ ꯃꯥꯅ ꯃꯥꯅꯁꯨ ꯊꯣꯡꯕ ꯌꯥꯏꯗꯅ
ꯍꯣꯏ ꯊꯦꯡꯅꯦ ꯊꯦꯡꯅ ꯆꯥꯕꯅ ꯀꯣ
ꯎꯝ ꯇ ꯍꯖꯔꯦ ꯇꯕ ꯅ ꯊꯣ
ꯍꯧꯖꯤꯛ ꯇꯞꯅ ꯊꯣꯡꯂꯤꯕꯅꯤ
ꯑꯩꯈꯣꯏꯗꯤ ꯆꯥꯗꯧꯔꯕꯅꯦ ꯑꯁꯤ ꯂꯣꯏꯔꯦ ꯆꯥꯔꯅꯤ
ꯑꯦ ꯆꯥꯗ꯭ꯔꯤꯕꯣ ꯅꯪ
ꯆꯥꯗ꯭ꯔꯦ
ꯍ ꯊꯦꯡ ꯃꯥꯟꯗꯣ ꯅꯪꯗꯦ
ꯊꯦꯡꯗꯗ
ꯑꯗꯨꯝ ꯌꯥꯕ ꯃꯇꯝꯗꯣ
ꯌꯥꯏꯌꯦ ꯌꯥꯏꯑꯌꯦ
ꯅꯣꯏ ꯅꯅꯥꯎꯅ ꯅꯨꯄꯥꯒ ꯅꯕꯥꯅꯤ ꯈꯛꯇꯅꯤꯅ ꯅꯕꯥꯅꯤꯁꯨ
ꯍꯣꯏ ꯑꯁꯤ ꯀꯣꯜ ꯇꯧꯕ ꯂꯣꯏꯔꯦꯗꯤ ꯐꯣꯟ ꯇꯧꯕ ꯂꯣꯏꯔꯦꯗꯤ ꯆꯥꯔꯅꯤ
ꯆꯥꯛ ꯆꯥꯕ ꯂꯣꯏꯔꯗꯤ ꯍꯥꯏꯔꯛꯑꯣꯀꯣ ꯑꯃꯨꯛ ꯇꯧꯔꯛꯀꯦ
ꯍꯣꯏ ꯍꯣꯏ ꯍꯣꯏ ꯍꯥꯏꯔꯛꯀꯦ
ꯅꯪ ꯈꯨꯣꯟꯖꯦꯜ ꯇꯥꯗꯕꯁꯦ ꯑꯩ ꯂꯩꯇꯥꯛꯐꯝ ꯈꯪꯗꯦꯕ ꯍꯧꯖꯤꯛ
ꯑꯁ ꯑꯁ ꯑꯁ ꯋꯥ ꯉꯍꯥꯡꯁꯤꯗꯤ ꯋꯥ ꯉꯍꯥꯡꯁꯤꯗꯤ ꯁꯥ ꯉꯥꯡꯁꯤꯔꯦ ꯋꯥ ꯉꯥꯡꯁꯤꯗꯤ ꯐꯖꯔꯦ ꯍꯦꯛ ꯇꯥꯕꯗ
ꯅꯪ ꯈꯣꯟꯖꯦꯜ ꯇꯥꯗꯕꯁꯦ ꯑꯩ ꯂꯩꯇꯥꯥꯛꯐꯝ ꯈꯪꯅꯤꯡꯕ ꯑꯁꯤꯒꯤ ꯋꯥꯈꯜꯁꯦ ꯌꯥꯝ ꯂꯥꯡꯉꯦꯕ
ꯆꯀꯥꯏꯌꯦ
ꯏ ꯀꯥꯏꯔꯣ ꯅꯣꯂꯤ ꯄꯥꯈꯪ ꯄꯥꯈꯪ ꯂꯩꯁꯥꯕꯤꯕꯨ ꯁꯨꯃꯥꯏꯅ ꯍꯥꯏꯕꯗꯤ ꯃꯍꯧꯁꯥꯅꯤ ꯀꯩꯅꯣ
ꯎꯝ ꯃꯍꯥꯎ ꯆꯥꯔꯁꯨ ꯏꯀ ꯏꯅꯦ
ꯑꯦ ꯅꯨꯡꯁꯤꯅꯔꯗꯤ ꯁꯤ ꯉꯥꯛꯇꯅꯦ ꯀꯩꯅꯣ
ꯑꯁꯁ ꯋꯥꯗꯤꯀꯣ ꯉꯥꯡꯕ ꯍꯩꯔꯦꯍꯦ ꯑꯣꯖꯥꯗꯒꯤ ꯑꯣꯖꯥꯗꯒꯤ ꯁꯠꯇ ꯁꯥꯇ꯭ꯔꯥꯅ ꯍꯩ ꯍꯥꯏꯕ ꯅꯪ ꯇꯥꯔꯤꯅꯤꯅꯦ ꯉꯁꯥꯏꯗꯤ ꯑꯩ ꯍ ꯑꯩ ꯉꯥꯡꯕ ꯍꯩꯕꯅꯦꯕꯀꯣ ꯍꯧꯖꯤꯛꯇꯤ ꯑꯩ ꯉꯥꯡꯕ ꯍꯩ ꯂꯩꯇ꯭ꯔꯦꯕꯀꯣ ꯅꯪꯅ ꯍꯦꯟꯈ꯭ꯔꯦꯕ ꯑꯩꯉꯣꯟꯗꯒꯤ ꯍꯦꯜꯂꯦꯕꯀꯣ
ꯈꯔ ꯇꯔꯛꯀꯅꯤ ꯃꯤꯗꯥ
ꯇꯔꯥ ꯇꯔꯥ ꯑꯩꯁꯨ ꯇꯥꯔꯛꯀꯅꯤ ꯅꯪꯅꯕꯨ ꯉꯝꯕ ꯌꯥꯕ꯭ꯔꯅꯤ
ꯁꯤꯒꯨꯝꯝꯕꯟꯪ ꯁꯤ ꯔ ꯊꯥꯗꯣꯛꯔꯣꯏ ꯁꯨꯛ ꯊ ꯊꯥꯗꯣꯔꯔꯛꯑꯣꯣꯏ ꯑꯩ ꯄꯨꯟꯁꯤꯗ
ꯠ ꯋꯥꯗꯤ ꯇꯥꯕꯗ ꯌꯥꯝ ꯅꯥꯁ ꯅꯥꯏ
ꯅꯥꯒꯅꯨ ꯅꯪ ꯅꯥꯔꯗꯤ ꯑꯩꯁꯨ ꯅꯥꯏꯌꯦꯕ
ꯎꯝ ꯑꯩꯒꯤ ꯅꯍꯁꯦ ꯄ꯭ꯔꯣꯛ ꯄ꯭ꯔꯣꯛ ꯄꯣꯛ ꯆꯥꯔꯒ ꯅꯥꯒꯦ ꯇꯧꯋꯦ
ꯑꯁꯦꯡꯕꯔꯣ
ꯑꯁ ꯁꯦꯡꯕꯩꯅꯦ ꯀꯔꯤ ꯌꯦꯟꯁꯥꯡ ꯐꯪꯗꯣꯏꯅꯣ
ꯑꯩ ꯏꯔꯣꯟ ꯏꯔꯣꯟꯕ ꯆꯥꯁꯤꯔ ꯈꯜꯂꯤꯕꯅꯦ ꯍꯧꯖꯤꯛ
ꯀꯩꯔꯣꯟꯕꯅꯣ
ꯑꯜꯂꯨ ꯀ ꯄꯌꯥꯖ ꯈꯔꯁꯤ ꯊꯝꯕꯤ ꯂ ꯌꯣꯡꯆꯥꯛ ꯃꯔꯨ ꯈꯔ ꯊꯥꯗꯕꯤꯕ ꯑꯗꯨ ꯌꯥꯏꯅ
ꯌꯥꯏ
ꯁꯣꯏꯕꯨꯝꯁꯨ ꯂꯩꯔꯝꯕꯅꯦ ꯑꯩ ꯁꯣꯏꯕꯨꯝꯗꯣ ꯂꯩꯔꯝꯕꯅꯦ ꯑꯗꯨꯕꯨ ꯑꯩ ꯍꯧꯖꯤꯛ ꯌꯦꯡꯒ ꯂꯩꯔꯝꯗ꯭ꯔꯦ ꯈꯪꯗ꯭ꯔꯦ
ꯑꯗꯨꯗꯤ ꯗꯁꯥ ꯇꯥꯔꯦ
ꯅꯪꯅꯦ ꯅꯪ ꯅꯪ ꯈꯨꯠꯅ ꯏꯔꯣꯝꯕꯤꯕꯗꯣ ꯑꯁ ꯉꯥꯏ ꯉꯝ ꯈꯗꯔꯤꯦꯗ
ꯑꯩꯗꯤ ꯂꯩꯋꯥ ꯃꯥꯟꯕꯗꯣ ꯎꯁꯣꯏ ꯂꯩꯋꯥ ꯃꯥꯟꯕ ꯑꯃ ꯂꯩꯗꯅ
ꯀꯩ ꯂꯦ ꯋꯥ ꯅ
ꯂꯩꯋꯥ ꯈꯪꯗ꯭ꯔꯣ
ꯈꯪꯉꯦ ꯈꯪꯉꯦ
ꯑꯗꯨ ꯃꯥꯟꯕꯗꯣꯁꯣꯏ ꯍꯧꯖꯤꯛꯀꯥꯟ ꯃꯇꯝ ꯍꯧꯖꯤꯛ ꯃꯇꯝꯗ ꯊꯣꯛꯂꯛꯄꯗꯣ ꯍꯥꯎꯕꯗꯣ ꯑꯣ ꯁꯣꯏ ꯅꯗꯕ ꯂꯥꯏꯛ ꯋꯥ ꯈꯔ ꯃꯥꯟꯕꯗꯣ ꯈꯔ ꯆꯥꯎꯔꯒ ꯑꯗꯨꯒꯤ ꯁꯤꯡꯖꯨꯗꯣ ꯆꯥꯔꯅꯤ
ꯑꯩ ꯏꯕꯥꯅꯤꯒꯤ ꯋꯥꯈꯜꯂꯣꯟꯁꯤ ꯌꯥꯝ ꯃꯥꯟꯅꯩꯀꯣ
ꯎꯝ ꯉꯁꯥꯏ ꯑꯩꯈꯣꯏ ꯑꯩꯈꯣꯏ ꯃꯥꯒ ꯑꯩꯈꯣꯏ ꯕꯥꯟ ꯊꯥꯔꯛꯑꯦꯕꯀꯣ ꯉꯁꯥꯏ ꯒꯥꯔꯤ ꯂꯥꯛꯄꯗ
ꯑꯥ
ꯍꯣꯏ ꯉꯁꯥꯏ ꯑꯩꯈꯣꯏꯕꯅꯦ ꯍꯈꯣꯏ ꯏꯕꯥꯅꯤ ꯐꯣꯟ ꯇꯧꯕ ꯂꯣꯏꯔꯒ ꯑꯩ ꯂꯧꯕ ꯆꯠꯂꯦꯕꯀꯣ
ꯐꯣꯇꯣꯗ ꯊꯔꯛꯀꯦ
ꯆꯩꯉꯝ ꯅꯝꯃꯤ ꯃꯁꯤ ꯅꯨꯄꯤꯁꯦ ꯉꯁꯥꯏꯗꯒꯤꯁꯨ ꯉꯁꯥꯏꯗ ꯐꯣꯇꯣ ꯊꯥꯔꯛꯑꯣ ꯍꯥꯏꯔꯒ ꯊꯥꯔꯛꯇꯦ
ꯑ ꯍꯧꯖꯤꯛꯇꯤ ꯊꯥꯔꯛꯑꯦꯅꯤꯍꯦ
ꯃꯁꯤ ꯆꯩ ꯆꯔꯅꯤ
ꯍꯧꯖꯤꯛꯇꯤ ꯊꯥꯔꯛꯑꯒꯦ ꯐꯣꯟ ꯇꯧꯕ ꯂꯣꯏꯔꯒ ꯊꯥꯔꯛꯑꯒꯦ
ꯍꯣꯏ ꯅꯪꯒꯤ ꯁꯛꯁꯨ ꯊꯥꯔꯛꯑꯣ ꯅꯪꯒꯤ ꯁꯛꯁꯨ ꯊꯥꯔꯛꯑꯣ ꯅꯪꯒꯤ ꯁꯛ ꯅꯪꯒꯤ ꯅꯪ ꯅꯁꯥꯗꯅꯦ ꯃꯔꯨꯗꯤ ꯌꯦꯟꯁꯥꯡꯒꯤ ꯃꯔꯨ ꯅꯠꯇꯦ
ꯌꯦꯦꯟꯖꯥꯡꯁꯤꯅꯦ ꯃꯔꯨ ꯑꯦꯟꯖꯥꯡ ꯌꯥꯗ꯭ꯔꯗꯤ ꯃꯤ ꯁꯤꯔꯅꯤ
ꯏꯆꯥꯒꯤ ꯃꯃꯥ ꯑꯣꯟꯗꯔꯕꯅꯤꯅꯦ
ꯑꯦ ꯆ ꯋꯥꯔꯤ ꯁꯤꯗꯤꯀꯣ ꯇꯥꯕꯗ ꯌꯥꯝ ꯋꯥꯏ
ꯀꯩꯅꯣ ꯄꯣꯠꯂꯣꯝꯁꯨ ꯅꯠꯇꯕꯗꯨꯕꯨ ꯍꯥꯡꯕ ꯌꯥꯕ ꯄꯣꯠꯁꯨ ꯅꯠꯇꯕ ꯑꯗꯨꯕꯨ ꯀꯔꯤꯒꯤ ꯋꯥꯔꯤꯔꯤꯅꯣ
ꯁꯥꯡꯕ ꯌꯥꯗ꯭ꯔꯁꯨ ꯅꯪꯒꯤ ꯋꯥꯉꯥꯡꯕꯗ ꯌꯥꯝ ꯂꯨꯝꯃꯦꯕꯀꯣ ꯊꯥꯡꯕ ꯂꯩꯔꯗꯤ ꯊꯥꯡꯕꯅ ꯈꯔ ꯅꯨꯡꯉꯥꯏꯗꯧ ꯃꯥꯜꯂꯦ
ꯑꯩꯅꯗꯤ ꯌꯥꯝ ꯌꯥꯡꯅꯗꯤ ꯍꯥꯏꯔꯛꯄꯅꯤ ꯅꯪꯅ ꯂꯨꯞꯅ ꯂꯧꯕꯒꯤꯅꯤ ꯀꯣ ꯑꯩꯒꯤ ꯏꯔꯥꯗꯤ ꯅꯠꯇꯦꯍꯦ
ꯑꯗꯨꯅꯦꯍ ꯀꯩꯅꯣ
ꯑꯗꯣ ꯅꯅꯥꯎ ꯅꯨꯄꯥꯗꯤ ꯀꯩꯗꯧꯔꯤꯒꯦ ꯍꯧꯖꯤꯛ
ꯃꯥꯁꯨ ꯐꯣꯟ ꯇꯧꯔ ꯂꯩ
ꯑꯥ ꯏꯕꯥꯅꯤ ꯀꯨꯝꯅꯔꯣ ꯑ
ꯅꯗꯦ ꯇꯥꯎꯗ ꯃꯃꯥꯅꯥꯕꯗ
ꯅꯪꯗꯤ ꯀꯅꯥꯒ ꯍꯧꯖꯤꯛ ꯍꯧꯖꯤꯛ ꯋꯥꯔꯤ ꯁꯥꯔꯤꯅꯣ ꯑꯗꯨꯗꯤ
ꯅꯪꯔ
ꯅꯪ ꯍꯥꯏꯒ ꯅꯧꯅꯦ ꯏꯁ
ꯀꯃ ꯍꯥꯏꯗꯨꯅꯣ ꯑꯗꯨꯗꯤ
ꯌꯥꯝ ꯂꯥꯞꯄ ꯃꯤ ꯃꯥꯜꯂꯦꯕ
ꯅꯪ ꯍꯥꯏꯗꯗꯤ
ꯊꯃꯣꯏ ꯇꯤꯟꯅꯗꯕ ꯃꯤ
ꯅꯪꯒ ꯍꯥꯏꯔꯗꯤ ꯀꯅꯥꯒ ꯍꯥꯏꯗꯣꯏꯅꯣ ꯅꯪꯒꯅꯦ
ꯑꯩꯈꯣꯏ ꯅꯨꯄꯥꯒ ꯍꯥꯏꯔꯅꯦ
ꯑꯁ ꯑꯁ ꯑꯁ ꯑꯁ ꯑꯩꯒꯤ ꯆꯤꯟꯁꯤꯗ ꯑꯩꯒꯤ ꯅꯨꯄꯥ ꯄꯥꯟ ꯑꯥ
ꯏꯆꯥ ꯏꯆꯥꯒꯤ ꯃꯄꯥꯒ ꯍꯥꯏꯌꯣ
ꯑ ꯑꯩꯈꯣꯏ ꯏꯅꯥꯎꯅꯨꯄꯥꯒ ꯋꯥꯔꯤ ꯁꯥꯟꯅꯔꯤꯌꯦ
ꯑꯁ ꯁꯤꯗꯤ ꯊꯃꯣꯢ ꯌꯥꯝ ꯀꯥꯏꯗ
ꯄꯣꯄ꯭ꯔꯣꯛ ꯆꯥꯛꯄ꯭ꯔꯥ
ꯀꯥꯅꯝ ꯅꯃꯦ ꯐꯖꯅ ꯆꯥꯛꯑꯦ
ꯎꯝ ꯈꯪꯂꯃꯅꯤ ꯆꯥꯎ ꯆꯥꯎ
ꯑꯩ ꯆꯥꯛꯄꯁꯤꯅ ꯍꯔ ꯍꯔꯥꯎꯕ ꯄꯣꯛꯄ꯭ꯔꯣ
ꯍꯣꯏ ꯌꯥꯝ ꯍꯔꯥꯎꯋꯦ ꯑꯩ ꯀꯨꯝꯍꯩ ꯇꯧꯗꯣꯏꯅꯦ
ꯅꯨꯡꯉꯥꯏꯇꯦ ꯀꯣ ꯁꯨꯃꯥꯏꯅ ꯇꯧꯅꯥꯒꯨꯝꯁꯤꯀꯣ ꯅꯨꯡꯁꯤꯕꯤ ꯍꯌꯦꯡ ꯋꯥꯏ ꯇꯞꯅ ꯇꯞꯅ ꯑꯩ ꯋꯥ ꯑꯀꯟ ꯑꯀꯟꯕ ꯉꯥꯡꯂꯛꯄ ꯀꯥꯟꯗ ꯅꯪ ꯅꯤꯡꯉꯝꯃꯣꯏ ꯀꯥꯏꯅ
ꯋꯥ ꯑꯀꯟꯕ ꯉꯥꯡꯂꯛꯑꯣꯅꯦ
ꯁꯦꯡꯒ꯭ꯔꯣ
ꯋꯥ ꯀꯪ ꯀꯟꯕ ꯉꯪꯁꯨꯣ ꯗꯔꯀꯥ ꯇꯗꯦ
ꯗꯔꯀꯥꯔ ꯇꯥꯔꯛꯑꯦ ꯍꯧꯖꯤꯛꯇꯣ ꯇꯞꯅ ꯇꯞꯅ ꯇꯥꯔꯛꯀꯅꯤ ꯏꯕꯥꯅꯤ
ꯑꯩꯒꯤ ꯈꯨꯠꯁꯤꯅꯤ ꯑꯩꯅ ꯍꯥꯏꯅꯤꯡꯕ ꯑꯩꯅ ꯇꯧꯅꯤꯡ ꯑꯩꯅ ꯉꯥꯡꯅꯤꯡꯕ ꯑꯩꯒꯤ ꯀꯨꯁꯤꯅꯤ ꯈꯪꯉꯕ
ꯑꯁꯦꯡꯕꯔꯣ
ꯑꯁꯦꯡꯕꯅꯦ ꯀꯩꯅꯣ
ꯅꯪ ꯈꯣꯟꯖꯦꯜꯁꯤ ꯑꯗꯨꯝ ꯅꯨꯡꯁꯤꯔꯛꯏꯅꯦ ꯅꯨꯡꯁꯤ ꯇꯣꯝꯕꯤ
ꯌꯥꯔꯦ ꯋꯥꯉꯥꯡ ꯁꯥꯉꯥꯡꯗꫭ ꯇꯥꯅꯤꯡꯗꯦ ꯑꯗꯨꯃꯥꯏꯅ ꯍꯥꯏꯔꯛꯀꯅꯨ
ꯅꯪ ꯈꯣꯟꯖꯦꯜ ꯇꯥꯕꯁꯦ ꯌꯥꯝ ꯅꯨꯡꯉꯥꯏꯅꯦ
ꯏꯃꯥꯟꯅꯕꯤ ꯏꯃꯥꯟꯅꯕ ꯑꯗꯨꯃꯥꯏꯅ ꯋꯥꯔꯤꯁꯤ ꯁꯥꯟꯅꯁꯤ ꯐꯩꯅ ꯉꯥꯡꯔꯛꯀꯅꯨ ꯀꯣ
ꯀꯔꯤ ꯏꯃꯥꯟꯅꯕꯤ ꯏꯃꯥꯟꯅꯕꯅꯣ ꯑꯩ ꯑꯗꯨ ꯑꯗꯥ ꯈꯪꯗꯦꯗ ꯑꯩꯗꯤ ꯏꯃꯥꯟꯅꯕꯤ ꯕꯤ ꯑꯣꯏꯒꯦꯔꯥ ꯏꯃꯥꯟꯅꯕ ꯑꯣꯏꯒꯦꯔꯥ ꯑꯗꯨꯝ ꯅꯨꯡꯁꯤ ꯍꯥꯏꯁꯤꯅꯤ
ꯎ ꯐꯩꯅ ꯉꯥꯒ ꯋꯥꯔꯤꯗ ꯐꯩꯅ
ꯑꯩꯗꯤ ꯆꯨꯝꯗ꯭ꯔꯤꯡꯗ ꯉꯥꯡꯕꯅꯦ ꯅꯪꯅ ꯐꯩꯅ ꯂꯧꯕꯒꯤꯅꯤꯀꯣ
ꯅꯪꯅ ꯐꯩꯅ ꯉꯥꯡꯕꯩꯅꯦ ꯑꯩꯅ ꯆꯨꯝ ꯆꯨꯝꯗ꯭ꯔꯤꯡ ꯂꯧꯕ ꯌꯥꯗꯩꯁꯦ
ꯑꯩꯗꯤ ꯆꯨꯝꯗ꯭ꯔꯤꯡꯗ ꯉꯥꯡꯕꯅꯤ ꯅꯪꯅ ꯐꯩꯅ ꯂꯧꯕꯒꯤꯅꯦ ꯑꯗꯣ ꯑꯩꯒꯤ ꯏꯔꯥꯜꯂꫭꯕ
ꯅꯪꯒꯤ ꯏꯔꯥꯜꯅꯤ ꯅꯪꯒꯤ ꯅꯔꯥꯟ ꯅꯥꯇ꯭ꯔꯗꯤ ꯀꯅꯥꯒꯤ ꯅꯔꯥꯟꯅꫭ
ꯅꯪꯅꯅꯦ ꯂꯧ ꯂꯧ ꯈꯠꯄ ꯅꯪꯅ
ꯑꯩꯅ ꯅꯠꯇꯦ ꯅꯪꯅꯅꯦ ꯋꯥꯔꯤ ꯁꯥꯔꯦ ꯆꯥꯛ ꯊꯣꯡꯕ ꯍꯧꯔꯣ ꯏꯔꯣꯟꯗꯣ ꯏꯔꯣꯟꯕꯗꯣ ꯏꯔꯣꯟꯕꯗꫭ ꯁꯦꯝꯕ ꯍꯧ꯭ꯔ ꯏꯔꫭꯟꯕꯗꫭ ꯁꯦꯝꯕ ꯍꯧꯔꯣ
ꯏꯔꯣꯟꯕꯗꯤ ꯌꯥꯝ ꯂꯥꯏꯗ ꯅꯪ ꯍꯦꯛ ꯆꯥꯛ ꯆꯥ ꯇꯣꯛꯑꯒ ꯑꯩ ꯏꯔꯣꯝꯕ ꯁꯦꯝꯃꯒ ꯋꯥꯔꯤ ꯋꯥꯇꯥꯏ ꯈꯔ ꯁꯥꯟꯅꯔꯗꯤ ꯑꯗꯨꯝ ꯂꯣꯏꯈ꯭ꯔꯅꯤ
ꯎꯝ ꯄꯨꯡ ꯀꯌꯥ ꯇꯨꯝꯗꯣꯏꯅꯣ
ꯄꯣꯡꯗꯤ ꯉꯁꯤ ꯕꯣꯜ ꯂꯩꯌꯦ ꯑꯥꯔꯖꯦꯟꯇꯤꯅꯥ ꯑꯩꯅ ꯈ꯭ꯋꯥꯏꯗꯒꯤ ꯄꯥꯝꯕ ꯀꯟꯇ꯭ꯔꯤꯅꯦ
ꯄꯨꯡ ꯀꯌꯥꯗꯅꫭ
ꯊ꯭ꯔꯤ ꯊꯥꯔꯇꯤ
ꯑꯣ ꯍꯧꯒꯠꯄ ꯉꯝꯒꯗ꯭ꯔꯣ
ꯈꯪꯗꯦ ꯑꯗꯣ ꯍꯧꯒꯠꯃꯤꯟꯅꯁꯤꯔꯣ
ꯎꯝ ꯑꯩ ꯌꯦꯡꯕꯗꯤ ꯌꯦꯡꯅꯤꯡꯕꯀꯣ ꯑꯁ ꯇꯨꯝꯃꯗꯤ ꯍꯧꯒꯠꯄ ꯉꯝꯗꯦ
ꯑꯩ ꯍꯧꯗꯣꯛꯄꯤꯌꯔꯣ
ꯑ ꯍꯧꯗꫭꯛꯑꯔꫭꯏ ꯐꫭꯟ ꯀꯛꯍꯟꯂꯦ
ꯑꯦ ꯑꯗꯨꯗꯤ ꯍꯦꯟꯃꯟꯗ꯭ꯔꯣ ꯂꯩꯁꯥꯕꯤ
ꯀꯅꯥꯅ ꯉꯝꯒꯦ ꯍꯥꯏꯕꯗꯣ ꯍꯌꯦꯡ ꯑꯃꯨꯛ ꯍꯥꯏꯔꯛꯑꯣ ꯄꯥꯎ ꯄꯤꯔꯛꯑꯣ
ꯑꯗꯨꯗꯤ ꯆꯩꯅꯝ ꯅꯝꯃꯤ
ꯆꯩꯅꯝ ꯅꯝꯒꯦꯔꯥ ꯊꯤꯅꯝ ꯅꯝꯒꯦꯔꯥ ꯈꯪꯗꯦ
ꯑꯗꯨꯗꯤ ꯍꯨꯏꯅꯝ ꯅꯝꯃꯤ ꯍꯥꯏꯁꯤꯔ
ꯎꯝ ꯍꫭꯏ ꯍꯨꯏꯅꯝ ꯅꯝꯒꯔꯥ
ꯑꯥꯔꯖꯦꯟꯇꯤꯅꯥꯅꯗꯤ ꯉꯝꯒꯗꯧꯕꯗꯤ ꯃꯥꯜꯂꯦ
ꯑꯔꯖꯦꯟꯇꯅꯥꯒ ꯀꯅꯅꯨ
ꯑꯔꯖꯦꯟꯇꯤꯅꯥꯒ ꯀꯔꯤ ꯍꯥꯏꯁꯤꯗ ꯑꯩ ꯀꯥꯎꯈ꯭ꯔꯦ ꯕꯥꯔꯗꯦ ꯍꯥꯏꯕꯗ ꯀꯟꯇ꯭ꯔꯤ ꯑꯃ ꯂꯩꯕꯗꯥꯏ
ꯗꯪꯗꯦ ꯑꯩꯗꯤ
ꯀꯦꯞ ꯕꯥꯔꯗꯦ ꯍꯥꯏꯕ꯭ꯔꯥ ꯑꯃ ꯂꯩꯕꯅꯦ
ꯎꯝ
ꯑꯗꯨꯈꯛꯇ ꯍꯥꯏ ꯑꯗꯣ ꯑꯗꯣ ꯅꯪ ꯍꯌꯦꯡ ꯊꯕꯛ ꯂꯩ ꯍꯥꯏꯕ ꯅꯠꯇ꯭ꯔꯣ
ꯍꯌꯦꯡ ꯍꯌꯦꯡ ꯈꯪꯗꯦꯗ
ꯍꯌꯦꯡ ꯍꯥꯏꯕ꯭ꯔꯥ ꯑꯣ ꯕꯖꯥꯔ ꯊꯣꯛꯀꯦꯔꯣ
ꯑ ꯈꯪꯗꯦ ꯊꯣꯛꯁꯦ ꯊꯧꯔꯣꯏꯗ꯭ꯔꯥ ꯑꯩꯁꯨ ꯈꯪꯗꯦ
ꯍꯣ ꯑꯗꯨꯗꯤ ꯑꯩ ꯄꯨꯕ ꯀꯥꯎꯅꯤꯀꯣ
ꯑꯩ ꯀꯥꯏꯗ ꯄꯨꯕꯤꯌꯨ ꯍꯥꯏꯔꯣ
ꯊꯝꯃꯣꯏ ꯅꯨꯡꯒꯤ ꯋꯥꯔꯤ ꯍꯥꯏꯕꯗꫭ ꯊꯝꯃꯣꯏꯗ ꯄꯨꯒꯗꯕꯅꯤ ꯀꯩꯅꯣ ꯃ
ꯏꯊꯟꯗꯐꯥꯎ ꯄꯨꯕ ꯉꯝꯗꯦ ꯅꯪꯒꯤ ꯊꯃꯣꯏꯗꯣ ꯑꯩ ꯄꯨꯕ ꯊꯥꯡꯕ ꯉꯝꯖꯗꯦ
ꯊꯥꯡꯒꯅ ꯊꯥꯡꯉꯅ ꯑꯗꯨꯝ ꯆꯦꯛꯁꯤꯟꯅ ꯑꯗꯨꯝ ꯊꯝꯃꯨ
ꯊꯝꯕꯤꯒꯦ ꯂꯩꯕꯥꯛ ꯃꯅꯨꯡ ꯃꯅꯨꯡꯗ ꯐꯨꯝꯖꯤꯜꯂꯒ ꯊꯝꯕꯤꯒꯦ
ꯂꯩꯕꯥꯛ ꯃꯅꯨꯡꯗ ꯅꯪ ꯌꯥꯎꯔꯗꯤ ꯌꯥꯏ ꯀꯥꯏꯗꯦ ꯑꯩꯁꯨ ꯁꯨ ꯌꯥꯎꯖꯒꯦ ꯅꯪ ꯌꯥꯎꯗꯕ ꯃꯐꯝꯗ ꯑꯩꯁꯨ ꯍꯤꯡ ꯍꯤꯡꯡꯂꯣꯏꯌꯦ
ꯋꯥꯎ ꯐꯖꯥꯏꯀꯣ
ꯍ ꯄꯠꯖ ꯍ ꯀ
ꯍꯥ ꯋꯥꯉꯥꯡꯁꯨꯗꯤ ꯐꯖꯩꯗꯀꯣ
ꯅꯪ ꯌꯥꯎꯗꯕ ꯃꯐꯝꯗ ꯅꯪ ꯌꯥꯎꯗꯕ ꯃꯐꯝꯗ ꯏꯁꯤꯡ ꯅꯩꯗꯕꯒ ꯆꯞ ꯃꯥꯟꯅꯩ ꯍꯥꯏꯕꯗꯨꯅꯤ
ꯎꯝ ꯋꯥꯁꯤꯗꯤ ꯉꯥꯡꯕ ꯍꯩꯗꯕ ꯈꯪꯗꯦ ꯑꯩꯗꯤ ꯁꯤꯡꯕ ꯋꯥꯖꯥꯠꯇꯣ ꯈꯪꯗꯦ
ꯑꯗꯨ ꯑꯗꯨ ꯑꯗꯨ ꯖꯥꯠꯇꯣ ꯈꯪꯗ꯭ꯔꯁꯨ ꯑꯩ ꯍꯧꯖꯤꯛ ꯍꯥꯏꯔꯤꯁꯤꯗꯤ ꯅꯪ ꯈꯪꯅꯕ
ꯑꯪ ꯅꯪꯅ ꯍꯥꯏꯕꯗꯣ ꯅꯪꯅ ꯑꯗꯨꯃꯥꯏꯅ ꯍꯥꯏꯔꯤꯗꯅ ꯑꯗꯣ ꯃꯥꯒꯤ ꯑꯥꯔꯊꯥ ꯗꯤ ꯑꯩꯅ ꯈꯪꯖꯗꯦ ꯍꯥꯏꯕ
ꯑ ꯍꯣꯔꯦꯟ ꯈꯔ ꯑꯉꯥꯡ ꯑꯣꯏꯕꯒꯤꯅꯦ ꯍꯣꯔꯦꯟ ꯇꯞꯅ ꯈꯪꯅ
ꯑꯗꯨꯒꯤ ꯑꯔꯊꯥꯗꯣ ꯑꯩ ꯈꯪꯕꯗꯦ
ꯍꯣꯔꯦꯟ ꯇꯝꯅ ꯈꯪꯈ꯭ꯦꯕ ꯑꯩ ꯍꯥꯏꯗ꯭ꯔꯁꯨ
ꯅꯪꯅ ꯍꯥꯏꯕꯤꯔꯗꯤꯦ ꯀꯃꯥꯏꯅ ꯈꯪꯗꯣꯏꯅꯣ
ꯅꯪ ꯍꯣꯔꯦꯟ ꯍꯣꯔꯦꯟ ꯅꯪ ꯆꯠ ꯆꯠꯊꯣꯛꯑꯒ ꯍꯥꯏꯔꯛꯀꯦ
ꯑꯥ ꯍꯥꯏꯜꯂꯛꯑꯣ
ꯅꯪ ꯆꯥꯛ ꯆꯠꯇꯣꯛꯑꯗꯤ ꯑꯩꯉꯣꯟꯗ ꯍꯥꯏꯔꯛꯑꯣ ꯀꯣ
ꯍꯣꯏ ꯍꯣꯏ ꯍꯣꯏ ꯍꯥꯏꯔꯛꯀꯦ ꯑꯩ ꯇꯨꯡꯉꯝꯗꯥꯏꯗ ꯍꯥꯏꯔꯛꯀꯦ
ꯇꯨꯃꯝꯗꯥꯏꯗ
ꯍꯣꯏ
ꯇꯨꯝꯃꯝꯗꯥꯏꯗ ꯇꯨꯝꯃꯒ ꯋꯥꯔꯤ ꯁꯥꯒꯦ ꯍꯥꯏꯕ꯭ꯔꯣ ꯃꯪꯗ
ꯇꯨꯝꯗ꯭ꯔꯤꯉꯩꯗ ꯆꯥꯗꯣꯏꯅꯦ ꯀꯩꯅꯣ
ꯑꯩꯗꯤ ꯅꯪꯪ ꯃꯪꯉꯣ ꯇꯥꯏꯕꯪꯉꯣ ꯈꯪꯅꯕ ꯃꯇꯝꯗ ꯁꯥꯒꯦꯔꯥ